ꯍꯜꯂꯣ
ꯇꯥꯔꯦ ꯇꯥꯔꯕꯣ
ꯇꯥꯏꯌꯦ
ꯅꯨꯡꯁꯥ ꯁꯥꯏꯀꯣꯛ ꯉꯁꯤꯁꯨ ꯃꯑꯣꯡ ꯃꯥꯟꯗꯅ
ꯁꯥꯏ ꯌꯥꯝꯅ ꯅꯨꯡꯁꯥꯖ ꯁꯥꯏꯨꯀꯤ ꯃꯣꯝꯗꯨꯗ ꯅꯣꯡꯒ ꯃꯪꯉꯒ ꯂꯩꯗꯧꯕ ꯃꯥꯜꯂꯦ ꯑꯗꯨꯒꯗꯤ ꯁꯒꯛ ꯀꯥꯏ ꯀꯩ ꯁꯥꯒꯠꯂꯛꯑꯦ ꯅꯨꯡꯁꯥꯁꯦ ꯑꯩꯁꯨ ꯆꯥꯛ ꯉꯥꯏꯔꯒ ꯆꯥꯛ ꯆꯥꯗ꯭ꯔꯤꯌꯦ ꯆꯥꯛ ꯉꯥꯏꯔꯤꯅꯦ ꯑꯗꯨꯝ ꯉꯥꯏꯍꯥꯛ ꯐꯝꯃꯒ ꯉꯥꯏꯒꯦꯅ ꯉꯥꯏꯔꯤꯅꯤ
ꯎꯝ ꯑꯩꯁꯨ ꯆꯥꯛꯆꯥꯊꯣꯛꯑꯦ ꯑꯗꯨꯒ ꯁꯨꯝ ꯊꯣ ꯂꯩꯔꯝꯕꯅꯦ
ꯀꯩꯀꯩ ꯃꯊꯦꯜ ꯆꯥꯈ꯭ꯔꯕꯣ ꯉꯁꯤꯗꯤ
ꯉꯁꯤꯗꯤ ꯀꯩꯅꯣ ꯆꯥꯔꯦ ꯀꯣꯕꯤ ꯁꯥ ꯑꯃ ꯇꯧꯔꯦ ꯑꯗꯨꯒꯅꯦ ꯑꯃꯦꯠꯄꯒ ꯇꯧꯔꯒ ꯄꯄꯣꯛꯑꯒ ꯇꯧꯔ ꯆꯥꯔꯦ
ꯎꯝ ꯀꯣꯕꯤ ꯁꯥꯛꯇꯝ ꯆꯥꯅꯤꯡꯉꯦ ꯅꯪꯅ ꯄꯜꯂ ꯀꯥꯟꯗ ꯀꯨꯏꯔꯦ ꯆꯥꯒꯤꯗꯕꯒ ꯀꯣꯕꯤ ꯁꯥꯛꯀ
ꯎꯝ ꯂꯥꯕꯨꯛ ꯂꯧꯕꯨꯛꯁꯦ ꯑ ꯍꯧꯖꯤꯛꯀꯥꯟ ꯂꯧꯕꯕꯨꯛꯁꯦ ꯀꯩꯅꯣ ꯇꯧꯗ꯭ꯔꯦ ꯏꯁꯤꯡ ꯅꯣꯡ ꯆꯨꯕꯗ ꯏꯁꯤꯡꯗꯤ ꯇꯨꯡꯗ꯭ꯔꯦꯕ ꯈꯤꯇꯪ ꯂꯩꯕ ꯌꯥꯎꯋꯦ ꯑꯅꯝꯕꯅ ꯁꯔꯨꯛ ꯏꯁꯤꯡ ꯌꯥꯝ ꯌꯥꯎꯗ꯭ꯔꯤ ꯈꯔ ꯌꯥꯎꯇꯥꯗꯤ ꯊꯔꯣꯏꯒꯗꯣ ꯅꯣꯡ ꯐꯥꯗꯣꯛ ꯀꯨꯜꯂꯒ ꯐꯖꯅ ꯊꯣꯡꯉ ꯆꯊꯥ ꯌꯥꯕꯅꯤ
ꯑꯗꯨꯕꯨꯗꯤ ꯍꯧꯖꯤꯛꯁꯦ ꯅꯣꯡ ꯆꯨꯕꯁꯦ ꯅꯣꯡꯁꯦ ꯃꯄꯨꯡ ꯐꯥꯅ ꯆꯨꯗꯦꯕ ꯑꯩꯈꯣꯏꯒꯤ ꯀꯩ ꯍꯥꯏꯅꯤ ꯏꯁꯤꯡ ꯂꯩꯔꯨꯗꯕꯩ ꯃꯑꯣꯡꯗ ꯆꯨꯕꯗꯣꯍꯦ ꯑꯗꯨꯃꯥꯏꯅ ꯇꯧꯔ ꯆꯨꯏꯌꯦꯕ ꯍꯦꯛꯇ ꯖꯝ ꯖꯝ ꯖꯝ ꯂꯦꯞꯇꯅ ꯄꯨꯡꯈꯥꯏ ꯑꯃ ꯄꯨꯡ ꯑꯃ ꯆꯨꯔꯒ ꯏꯁꯤꯡ ꯃꯌꯥꯝ ꯑꯃ ꯂꯩꯒꯗꯕꯗꯣ ꯑꯗꯨꯃꯥꯏꯅ ꯑꯣꯏꯗ꯭ꯔꯦꯕ ꯎꯐꯨꯟ ꯐꯥꯖꯤꯟꯕꯒꯤ ꯇꯥꯏꯞ ꯇ ꯆꯨꯔꯦ ꯍꯥꯏꯕ ꯅꯣꯡꯁꯦ ꯑꯗꯨꯅꯅꯤ ꯅꯣꯏꯒꯤꯗꯤ ꯃꯅꯤꯡ ꯍꯦꯛ ꯊꯣꯛꯈꯤꯕꯒ ꯂꯕꯨꯨꯛ ꯂꯩꯔꯕꯅꯤꯅ ꯀꯩꯅꯣꯝ ꯀꯩꯅꯣꯝ ꯊꯑꯣꯏ ꯑꯝꯇꯪ ꯆꯥꯅꯤꯡꯉꯁꯨ ꯑꯗꯒꯤ ꯄꯦꯔꯨꯛꯃꯛꯇ ꯍꯦꯟꯅꯤꯡꯉꯁꯨ ꯃꯌꯥꯝ ꯑꯃ ꯐꯪꯉꯝꯃꯅꯤ
ꯐꯪꯉꯦ ꯑꯗꯣ ꯑꯁ ꯊꯔꯣꯏ ꯈꯨꯟꯕ ꯃꯌꯥꯝ ꯑꯃꯗꯒꯤ ꯄꯦꯔꯨꯈꯦꯛꯄ ꯃꯥꯌꯥꯝ ꯊꯣꯛꯂꯛꯄꯅꯤꯅ ꯃꯤꯗꯨ ꯌꯥꯝꯕꯅꯤꯅꯀꯣ ꯉ ꯌꯥꯎꯍꯧ ꯉꯟꯗ꯭ꯔꯒꯗꯤ ꯎꯄꯥꯏ ꯂꯩꯇꯦ
ꯍꯣꯏꯅꯦ ꯑꯗꯨꯁꯨ ꯆꯨꯝꯃꯤꯅꯤ ꯁꯨꯝ ꯍꯧꯔ ꯂꯩꯔꯕꯅꯤ ꯃꯌꯥꯝꯁꯨ ꯁꯨꯝ
ꯂꯩꯗꯨ ꯁꯔꯛꯄꯗꯤ ꯏꯅꯥꯛꯇ ꯂꯩꯔꯕꯅꯤꯅ ꯅꯠꯇꯝ ꯆꯠꯂꯒ ꯍꯦꯛꯑꯒ ꯆꯥꯕꯗꯨꯁꯨ ꯑꯗꯨꯝ ꯅꯨꯡꯉꯥꯏꯗꯅꯀꯣ ꯑꯗꯨꯒꯤ ꯑꯌꯥꯝꯕ ꯇꯧꯅꯕ ꯑꯣꯏꯔꯝꯒꯅꯤꯗ ꯃꯥꯅꯤ ꯃꯥꯅꯤ ꯍꯥꯏꯗꯤ ꯉꯥ ꯉꯥꯀꯨꯞꯀ ꯐꯥꯕꯗꯨꯗꯤ ꯌꯥꯝ ꯐꯥꯅꯤꯡꯉꯤ ꯏꯟꯒ ꯌꯥꯝ ꯆꯥꯎꯗꯕꯤꯒ ꯆꯤꯡꯉꯒꯀꯣ ꯃꯌꯥꯏ ꯑꯣꯏꯔꯞ ꯇꯧꯕ ꯑꯃꯒ ꯆꯤꯡꯉꯒ ꯅꯣꯡꯉ ꯊ ꯊꯤꯒ ꯇꯥꯔꯒ ꯆꯤꯡꯕꯗꯣ ꯑꯗꯨꯉꯥꯏ ꯄꯝ ꯐ꯭ꯔꯤꯒꯨꯝꯕ ꯑꯃꯨꯛ ꯂꯩꯔꯗꯤ ꯌꯨꯝꯁꯤꯗ ꯀꯌꯥꯝ ꯅꯨꯡꯉꯥꯏꯅꯤ ꯈꯝꯕ꯭ꯔꯥ
ꯃꯥꯅꯦ ꯉꯥꯁꯦ ꯍꯦꯛꯇꯅꯦ ꯃꯥꯅꯦ ꯑꯌꯨꯛ ꯉꯥꯕꯨ ꯑꯣꯏꯔꯣ ꯑꯃꯕꯨ ꯑꯣꯏꯔꯣ ꯄꯪꯈꯦ ꯍꯦꯛꯑꯒ ꯑꯗꯨꯃꯥꯏꯅ ꯊꯥꯗꯔꯒ ꯑꯗꯨꯝ ꯅꯣꯡꯃꯩ ꯈꯔ ꯈꯔ ꯑꯗꯨꯝ ꯏꯟꯁꯦ ꯊꯥꯗꯔ ꯊꯝꯃꯤꯅ ꯑꯗꯨꯝ ꯈꯩ ꯍꯦꯛ ꯈꯔ ꯁꯣꯠꯂꯒ ꯅꯣꯡꯃꯩ ꯁꯨꯝ ꯀꯩꯅꯣ ꯉꯥꯔꯧ ꯑꯣꯏꯅꯅꯕ ꯑꯗꯨꯃꯥꯏꯅ ꯐꯥꯔ ꯊꯝ ꯊꯝꯒꯗ
ꯃꯥꯅꯦ ꯑꯗꯨꯁꯨ ꯑꯗꯨ ꯑꯣꯏꯔꯦ ꯑꯗꯒꯤ ꯄꯨꯈ꯭ꯔꯤ ꯑꯃ ꯂꯩꯕꯁꯨ ꯅꯨꯡꯉꯥꯏꯗꯅꯀꯣ ꯑꯗꯒꯤ ꯊꯔꯣꯒꯗꯣ ꯊꯥꯔꯒꯀꯣ ꯈꯪꯗꯦ ꯌꯦꯡꯕꯗ ꯌꯥꯝ ꯅꯨꯡꯉꯥꯏꯕꯒꯤ ꯀꯩꯅꯣꯗꯣ ꯄꯥꯝꯃꯦ ꯌꯨꯝ ꯑꯃ ꯂꯩꯔꯗꯤ ꯄꯨꯈ꯭ꯔꯤ ꯑꯃ ꯑꯗꯒꯤ ꯁꯨꯃꯥꯡ ꯑꯃ ꯑꯗꯒꯤꯗꯒꯤ ꯁꯪꯒꯣꯏ ꯑꯃ ꯑꯗꯨꯃꯥꯏꯅ ꯌꯥꯝ ꯀꯟꯅ ꯆꯥꯎꯕꯒꯤ ꯋꯥ ꯅꯠꯇꯕꯤꯗꯅꯦ ꯂꯣꯏ ꯁꯨꯅꯕ ꯂꯩꯍꯟꯕꯗꯣ ꯑꯗꯨ ꯄꯥꯝꯃꯦ ꯍꯥꯏꯕ ꯍꯥꯏꯩ ꯍꯤꯡꯒꯣꯜ ꯀꯣꯏꯕ ꯃꯇꯦꯛ ꯑꯃꯒ ꯊꯝꯕꯤꯕ ꯑꯗꯨꯃꯥꯏꯅ ꯄꯥꯝꯃꯤ ꯍꯤꯡꯒꯣꯜꯒꯁꯦ ꯌꯥꯝ ꯀꯟꯅ ꯆꯥꯎꯗ꯭ꯔꯁꯨꯀꯣ ꯈꯪꯗꯦ ꯁꯨꯅꯕꯗꯤ ꯄꯥꯝꯃꯦ ꯑꯗꯨꯕꯨ ꯐꯪꯗ꯭ꯔꯦ ꯂꯥꯏꯕꯛꯁ ꯑꯗꯨ ꯊꯣꯛꯇ꯭ꯔꯦ
ꯝ ꯎꯝ ꯑꯗꯒꯤ
ꯆꯥꯎꯋꯦ ꯑꯗꯨ ꯃꯇꯝꯗꯨꯗꯗꯤꯅꯦ ꯍꯧꯖꯤꯛ ꯑꯩꯈꯣꯏꯅ ꯂꯩꯔꯤꯕ ꯌꯨꯝ ꯑꯔꯤꯕꯗꯣ ꯑꯗꯨ ꯈꯛꯇꯪ ꯑꯣꯏꯔꯝꯃꯦꯕꯀꯣ ꯑꯗꯨ ꯃꯃꯥꯡ ꯊꯪꯕ ꯃꯌꯥꯝꯗꯣ ꯑꯩꯈꯣꯏ ꯊꯣꯡꯒꯥꯟꯁꯦ ꯁꯥꯡꯅ ꯆꯪꯕꯩꯅꯅꯦ ꯂꯝꯗꯣ ꯁꯥꯡꯉꯤꯗꯅ ꯑꯗꯨ ꯏꯪꯈꯣꯜ ꯉꯥꯛꯇꯅꯦꯕ ꯄꯨꯈ꯭ꯔꯤ ꯑꯁꯥꯡꯕ ꯑꯃꯁꯁꯨ ꯂꯩꯔꯝꯃꯦꯕ ꯈ꯭ꯋꯥꯏ ꯃꯃꯥꯡ ꯊꯪꯕꯗ ꯄꯨꯈ꯭ꯔꯤꯗꯨꯒꯤ ꯃꯃꯥꯡꯗꯨꯗ ꯑꯃꯨꯛ ꯀꯧꯕꯤꯂꯥ ꯀꯌꯥ ꯀꯧꯕꯤꯂꯥ ꯑꯆꯧ ꯑꯆꯧꯕ ꯄꯥꯝꯕꯤ ꯃꯉꯥ ꯇꯔꯨꯛ ꯍꯧꯔꯝꯃꯦ ꯌꯣꯡꯆꯥꯛ ꯄꯥꯝꯕꯤ ꯑꯍꯨꯝ ꯃꯔꯤ ꯑꯃ ꯍꯧꯔꯝꯃꯦ ꯅꯣꯕꯥꯞ ꯄꯥꯝꯕꯤ ꯑꯗꯒꯤ ꯑꯩꯈꯣꯏꯒꯤ ꯐꯤ ꯃꯆꯨ ꯁꯪꯅꯕ ꯎꯔꯩꯔꯣꯝ ꯄꯥꯝꯕꯤ ꯑꯗꯒꯤ ꯆꯝꯄ꯭ꯔꯥ ꯁꯨꯔꯦ ꯍꯤꯡꯈꯣꯜꯁꯤꯗ ꯍꯧꯗꯕ ꯑꯝꯇ ꯂꯩꯇꯦ ꯑꯗꯒꯤ ꯆꯦꯡꯒꯨꯝꯁꯦ ꯌꯥꯝ ꯁꯧꯋꯦ ꯍꯧꯖꯤꯛꯀꯤ ꯀꯩꯅꯣ ꯃꯈꯣꯡꯁꯤꯗ ꯀꯏꯂꯥ ꯃꯈꯣꯡꯁꯤꯗ ꯑꯩꯈꯣꯏꯒꯤ ꯂꯥꯏ ꯁꯧ ꯏꯜꯂꯦꯕꯀꯣ ꯑꯗꯨꯗꯨꯅꯅꯦ ꯆꯍꯤ ꯈꯨꯗꯤꯡꯒꯤꯁꯒꯨꯝ ꯁꯥꯎꯋꯤ ꯍꯧꯖꯤꯛꯇꯤ ꯎꯄꯥꯏ ꯂꯩꯇꯕꯅꯤꯅ ꯂꯣꯏ ꯌꯥꯟꯊꯠꯅꯔꯦꯗꯅ ꯌꯨꯝ ꯀꯩ ꯁꯥꯔꯛꯇ ꯌꯥꯗꯦ ꯑꯗꯩ ꯌꯨꯝ ꯀꯩ ꯄꯥꯟꯅꯔꯛꯄ ꯃꯌꯥꯝ ꯑꯃ ꯃꯊꯪ ꯃꯊꯪ ꯑꯣꯏꯔꯛꯄꯒꯤ ꯂꯩꯐꯝꯗꯨꯣ ꯆꯤꯜꯂꯛꯄꯅꯤꯅꯅꯦ ꯁꯨꯝ ꯁꯥꯗꯣꯛꯈꯤ ꯁꯨꯝ ꯁꯥꯗꯣꯛꯈꯤ ꯍꯧꯖꯤꯛꯇꯤ ꯂꯩꯕꯥꯛ ꯍꯥꯏꯕ ꯖꯥꯠ ꯂꯩꯕꯥꯛ ꯍꯥꯏꯕ ꯃꯐꯝꯗꯣ ꯑꯃꯠꯇ ꯂꯩꯇ꯭ꯔꯦ ꯄꯣꯠ ꯆꯩ ꯎꯝ ꯄꯣꯠ ꯆꯩꯩ ꯑꯃ ꯊꯥꯅꯤꯡꯉꯁꯨ ꯕꯣꯔꯥꯗ ꯀꯩꯗ ꯊꯥꯔꯦ ꯊꯥꯐꯝ ꯂꯩꯇꯕꯒꯤ
ꯃꯥꯅꯤꯅꯦ ꯑꯁ ꯅꯨꯡꯁꯤꯔ ꯀꯒꯦꯜꯂꯤ ꯍ
ꯎꯝ ꯅꯨꯡꯁꯤꯠ ꯁꯠꯂꯛꯄꯁꯦ ꯌꯥꯝ ꯏꯪꯕꯅꯦ ꯑꯩꯁꯨ ꯉꯔꯥꯡ ꯅꯨꯡꯗꯥꯡꯁꯦ ꯃꯥꯡꯒꯣꯟꯅ ꯐꯝꯃꯦ ꯍꯛꯆꯥ ꯇꯣꯛꯑꯀꯥꯟꯗ ꯅꯨꯡꯁꯤꯠꯂꯨ ꯁꯤꯠꯂꯦ ꯀꯌꯥꯝ ꯏꯪꯉꯤ ꯈꯕ꯭ꯔꯥ
ꯎꯝ ꯑꯗꯀꯤ ꯃꯦꯁꯨ ꯌꯥꯎ ꯑꯗꯨ꯭ꯔꯤꯌꯦ ꯑꯁ ꯅꯨꯡꯗꯥꯡ ꯇꯧꯝꯃꯤꯗ ꯃꯩꯒ ꯃꯠꯀꯤꯈꯤꯕꯕ ꯐꯦꯟꯒ ꯁꯨꯝ ꯈꯨꯗꯣꯡ ꯆꯥꯗꯕ ꯂꯩꯔꯒꯗꯤ ꯃꯈꯥꯗ ꯗꯥꯏꯔꯦꯛ ꯐꯃꯨꯡꯗ ꯇꯕ ꯃꯈ ꯃꯈꯥꯗ ꯊꯥꯔꯒ ꯐꯤ ꯑꯃ ꯊꯥꯕꯨ ꯊꯥꯔ ꯊꯥꯕꯨ ꯊꯥꯔ ꯇꯨꯝꯕ ꯑꯗꯨꯅ ꯍꯦꯟꯅ ꯏꯪꯉꯦ ꯍꯥꯏꯕ ꯉꯥꯏꯍꯥꯛ ꯍꯄ ꯍꯥꯏ ꯇꯔꯦ ꯏꯪꯍꯟꯕ
ꯅꯍꯥ ꯑꯣꯏꯔꯝ ꯅꯅ ꯁꯔꯃ ꯑꯩꯈꯣꯏꯒꯤ ꯌꯨꯝꯁꯦ ꯀꯩꯅꯣ ꯇꯧꯋꯦꯕ ꯎꯝ ꯑꯩꯈꯣꯏꯗꯤ ꯏꯅ ꯣ ꯄꯥꯝꯃꯤꯕ ꯑꯩꯈꯣꯏ ꯌꯨꯝꯁꯦ ꯍꯧꯖꯤꯛ ꯍꯧꯖꯤꯛ ꯂꯩꯔꯤꯕ ꯌꯨꯝꯁꯦ ꯑꯩꯈꯣꯏꯅ ꯑꯩꯈꯣꯏ ꯕꯥꯍꯅ ꯃꯇꯝꯒꯤ ꯃꯇꯨꯡ ꯏꯟꯅ ꯁꯨꯝ ꯏꯗꯣ ꯁꯤꯟꯕ ꯈꯣꯠꯄ ꯇꯧꯔꯒꯁꯨ ꯑꯗꯨꯝ ꯌꯨꯔꯛꯄ ꯈꯣꯠꯂꯛꯄ ꯇꯧꯔꯛꯄꯒꯤ ꯑꯗꯨꯗꯨꯒꯤ ꯑꯗꯨꯃꯥꯏꯅ ꯇꯧꯗꯅ ꯖꯤꯡꯒ ꯁꯤꯟꯗꯣꯛꯈꯤꯕꯒꯤ ꯋꯥꯅꯦꯕ ꯈꯕ꯭ꯔꯥ ꯑꯗꯣ ꯖꯤꯡꯒ ꯁꯤꯟꯗ꯭ꯔꯤꯉꯩ ꯒꯤ ꯍꯥꯟꯅ ꯏꯅ ꯀꯨꯞꯄꯤꯤꯉꯩ ꯃꯇꯝꯁꯤꯗꯅꯦ ꯈꯥ ꯋꯥꯡꯗ ꯂꯩꯔꯤꯕ ꯑꯩꯈꯣꯏꯒꯤ ꯂꯩꯃꯤꯟꯅꯔꯤꯕ ꯑꯩꯈꯣꯏꯒꯤ ꯀꯩ ꯍꯥꯏꯅꯤ ꯀꯩꯔꯣꯜ ꯂꯩꯀꯥꯏ ꯍꯥꯏꯇꯥꯔꯦꯀꯣ ꯃꯣꯏ ꯃꯌꯥꯝꯁꯦ ꯐꯤ ꯑꯃꯃꯝ ꯄꯥꯏꯔꯒꯅꯦ ꯂꯝꯌꯥꯏꯁꯤꯗ ꯂꯣꯏ ꯆꯨꯝꯗꯣꯏꯅꯦꯕ ꯀꯥꯂꯦꯟ ꯅꯨꯡꯁꯥ ꯁꯥ ꯀꯥꯟꯁꯤꯗ ꯌꯥꯝꯅ ꯏꯪꯕꯗꯣ ꯑꯗꯨꯒꯤ ꯑꯗꯨꯅ ꯑꯩꯈꯣꯏ ꯏꯃꯨꯡꯁꯤꯡ ꯁꯦ ꯃꯤ ꯑꯗꯨꯝ ꯇꯤꯜꯂꯒ ꯂꯩꯖꯥꯠꯅꯤ ꯈꯪꯨꯔꯅꯤ ꯁꯨꯡꯋꯥꯥꯏ ꯋꯥꯠꯇꯕꯗꯣ ꯍꯧꯖꯤꯛꯇꯤ ꯂꯣꯏ ꯁꯤꯟꯗꯣꯛꯈ꯭ꯔꯦꯗꯅ ꯋꯥꯒꯤ ꯃꯈꯣꯡ ꯃꯌꯥꯝꯗꯨꯁꯨ ꯂꯣꯏ ꯁꯤꯟꯗꯣꯛꯑꯒ ꯎꯅ ꯑꯃꯨꯛ ꯁꯤꯜꯂꯤꯅꯦꯕ ꯑꯗꯨꯃꯥꯏꯅ ꯇꯧꯔꯒ ꯤꯡꯉ ꯈꯣꯠꯄꯤꯅꯦꯕ ꯑꯩꯈꯣꯏ ꯕꯕꯥꯅ ꯇꯧꯔꯒ ꯕꯕꯥꯗꯨꯅ ꯃꯈꯨꯠ ꯃꯁꯥ ꯌꯥꯝ ꯍꯩꯑꯕ
ꯎꯝ ꯋꯥ ꯈꯔ ꯋꯥ ꯈꯔꯗꯤ ꯌꯥꯎꯔꯤꯕꯗꯤ ꯃꯥꯜꯂꯦꯀꯣ ꯃꯈꯣꯏ
ꯑ ꯌꯥꯎꯔꯤꯌꯦ ꯈꯔ ꯌꯥꯎꯔꯤꯌꯦ ꯑꯐ ꯑꯐꯕꯁꯤꯡꯗꯨꯗꯤ ꯑꯗꯨꯝ ꯐꯝꯍꯧꯔꯤꯦꯗꯅꯀꯣ ꯑꯗꯨꯒ ꯈꯔ ꯈꯔ ꯁꯨꯝ ꯆꯥꯕ ꯈꯣꯠꯄ ꯇꯧꯕꯁꯤꯡꯗꯣ ꯑꯗꯨꯝ ꯌꯥꯗꯅꯅꯦ ꯎꯅ ꯑꯃꯨꯛ ꯂꯣꯏ ꯁꯤꯟꯕ
ꯎꯝ
ꯅꯪꯗꯤ ꯌꯥꯝ ꯃꯨꯟꯅꯕ ꯑꯗꯨ ꯌꯦꯡꯉꯝꯃꯤꯅꯦ ꯋꯥ ꯈꯔ ꯌꯥꯎꯔꯤ ꯀꯥꯏꯅ
ꯌꯦꯅꯦ ꯍꯦꯦꯛ ꯐꯝꯕ ꯀ ꯂꯥꯛꯣꯏ ꯎ ꯗꯣ
ꯎꯝ ꯋꯥ ꯃꯈꯣꯡ ꯑꯃ ꯑꯅꯤ ꯌꯥꯎꯔꯤ ꯎꯝ
ꯃꯨꯟꯅ ꯌꯦꯡꯕꯩ ꯆꯥꯡꯗꯨꯁꯨ ꯑꯗꯨꯁꯨ ꯑꯃꯨꯕ ꯃꯆꯨꯔ ꯀꯣꯝ ꯁꯪꯗꯥꯏꯅꯦ
ꯑꯥ ꯑꯃꯨꯕ ꯑꯣꯏ ꯌꯥꯝ ꯈꯪꯉꯦ ꯌꯥꯝ ꯆꯦꯛꯁꯤꯟ ꯈꯣꯏꯖꯟꯅ ꯌꯦꯡ ꯂꯩꯔꯝꯃꯤꯅ
ꯑꯁ ꯑꯩꯈꯣꯏꯁꯤ ꯃꯅꯥꯛꯇ ꯄꯤꯛꯇꯤ ꯄꯤꯛꯏ ꯍꯥꯏ ꯍꯨꯦ ꯐꯅ ꯆꯔꯣꯡ ꯆꯣꯡ ꯄꯜꯂ ꯆꯥꯅꯤꯡ
ꯎꯝ ꯎꯝ ꯋꯥ ꯃꯈꯣꯡ ꯑꯅꯤ ꯑꯍꯨꯝ ꯃꯔꯤ ꯃꯉꯥ ꯋꯥ ꯃꯈꯣꯡ ꯃꯉꯥ ꯌꯥꯎꯔꯤꯌꯦ ꯑꯇꯩꯗꯤ ꯎ ꯉꯥꯛꯇꯅꯦ ꯎꯗꯤ ꯀꯨꯟ ꯊꯔꯥꯃꯨꯛꯁꯤ ꯁꯤ ꯁꯤꯜꯂꯤꯁꯤ ꯑꯗ ꯁꯤꯒꯤ ꯋꯥꯁꯤ ꯁꯤꯗꯤ ꯑꯃꯨꯛ ꯁꯨꯝ ꯆꯥꯗꯕꯖꯥꯠꯅꯤ ꯌꯥꯝ ꯀꯟꯕ ꯋꯥ ꯑꯣꯏꯕꯖꯥꯠꯅꯤ ꯑꯗꯨꯅꯅꯦ ꯃꯣꯏꯅ ꯁꯤꯟꯗꯣꯛꯑꯝꯗ꯭ꯔꯤꯁꯦ ꯂꯤꯅꯒ ꯐꯥꯔꯤꯨ ꯈ ꯑꯗꯨ ꯅꯨꯡꯁꯤ ꯑꯗꯒꯤ ꯑꯩꯈꯣꯏ ꯃꯥꯒꯤ ꯐꯤꯔꯨꯛ ꯍꯥꯏꯕ꯭ꯔꯥ ꯀꯩꯅꯣꯝꯃ ꯍꯥꯏꯗꯅ ꯂꯨꯕꯥꯛ ꯍꯥꯏꯕ꯭ꯔꯥ ꯀꯩꯅꯣ ꯑꯩꯈꯣꯏꯒꯤ ꯍꯩꯖꯤꯡꯄꯣꯠꯇꯒ ꯑꯩꯈꯣꯏꯒꯤ ꯄꯣꯠ ꯆꯩꯒ ꯍꯥꯞꯅꯔꯒ ꯄꯨꯕꯗꯣ ꯑꯃ ꯑꯩꯈꯣꯏꯒꯤ ꯄꯌꯥꯅ ꯁꯥꯕꯗꯣ ꯂꯨꯕꯥꯛ ꯍꯥꯏꯕꯅꯣ ꯀꯩ ꯍꯥꯏꯕꯅꯣ ꯀꯥꯎꯕꯅꯣꯅ ꯐꯦꯔꯨꯛ ꯍꯅ ꯐꯦꯔꯨꯛꯇꯤ ꯅꯠꯇꯦ ꯁꯉꯥꯏꯔꯛ ꯍꯥꯏꯗꯅ ꯌꯦꯟꯗꯥꯏꯗꯤ ꯅꯠꯇꯦ ꯌꯦꯟꯗꯥꯏ ꯍꯥꯏꯗꯨꯗꯤ ꯀꯩꯅꯣꯗꯅꯤꯗꯅ
ꯂꯨꯞꯃꯥꯏ ꯑꯣ
ꯑꯩꯈꯣꯏꯒꯤꯅꯦ ꯊꯥꯏꯅ ꯑꯉꯥꯡꯒꯤ ꯁ꯭ꯋꯦꯁꯇꯤ ꯆꯠꯄꯗꯒ ꯑꯩꯈꯣꯏꯒꯤ ꯃꯥꯒꯤ ꯃꯣꯝꯄꯥꯛ ꯀꯩꯀꯥꯒ ꯍꯥꯞꯄꯒ ꯄꯨꯅꯕꯒꯤ ꯃꯈꯥꯗ ꯊꯥꯕꯗꯣ ꯑ ꯂꯣꯛꯃꯥꯏ ꯂꯣꯛꯃꯥꯏ ꯂꯣꯛꯃꯥꯏ ꯍꯥꯏꯕ ꯄꯛꯃꯥꯏ ꯑꯍꯨꯝ ꯂꯩꯔꯤꯁꯤꯗ ꯁꯤꯠ ꯅꯥꯟꯅ ꯑꯩꯅ ꯊꯦꯠꯂꯒ ꯊꯝꯃꯤꯅꯦ ꯁꯤ ꯐꯛꯂꯥꯡꯁꯤꯗ
ꯎꯝ ꯃꯤ ꯑꯗꯨꯝ ꯗꯦꯀꯣꯔꯦꯁꯟ ꯑꯣꯏꯅ ꯑꯗꯨꯝ ꯊꯝꯅꯕ ꯎꯝ ꯂꯨꯛꯃꯥꯏꯒꯨꯝꯕ ꯐꯤꯉꯥꯏꯔꯨꯛꯀꯨꯝꯕ ꯁꯤꯒꯨꯝꯕꯁꯤꯗꯤ ꯦꯀꯦꯟ ꯁꯠ ꯑꯣꯏꯅ ꯑꯗꯨꯝ ꯊꯤꯑ ꯊꯝꯅꯕꯁꯨ ꯌꯥꯝ ꯌꯥꯎꯔꯦ ꯍꯧꯖꯤꯛꯇꯤ
ꯑꯗꯨꯅꯤ ꯑꯩꯅꯅꯦ ꯁꯤꯁꯦ ꯁꯨꯝ ꯅꯨꯡꯁꯤꯕꯒꯤꯅꯤꯗ ꯀꯗꯥꯏꯗꯕꯨ ꯁꯤꯖꯤꯟꯅꯔꯗꯣꯏꯅꯣ ꯍꯧꯖꯤꯛꯇꯤ ꯍꯣꯏꯅꯣ ꯐ ꯑꯗꯨ ꯀꯂ ꯍꯥꯏꯒꯦ ꯇꯧꯕꯗꯗꯤ ꯁꯨꯝ ꯁꯤꯖꯤꯟꯅꯔꯛꯄꯕꯨꯗꯤ ꯑꯗꯨꯝ ꯌꯥꯅꯤ ꯌꯥꯕꯕꯨꯗꯤ ꯑ ꯑꯩꯅ ꯅꯨꯡꯁꯤꯅ ꯊꯝꯖꯅꯤꯡꯅꯦꯦ ꯐꯤꯔ ꯐꯤꯔ ꯁꯨ ꯂꯩꯔꯝꯕꯅꯦ ꯐꯤꯞꯨ ꯀꯥꯏ ꯂꯩꯈ꯭ꯔꯅꯣ ꯈꯪꯗ꯭ꯔꯦ ꯑꯩꯈꯣꯏꯗꯤ ꯍꯥꯞ ꯇꯦꯟꯗ ꯂꯩꯌꯦ ꯁꯤꯗ ꯊꯥꯏꯅꯒꯤ ꯑꯗꯒꯤ ꯏꯁꯇꯤ ꯑꯃ ꯑꯩꯈꯣꯏꯒꯤ ꯌꯣꯠꯀꯤ ꯏꯁꯇꯤꯗꯣ ꯂꯝ ꯂꯝ ꯂꯥꯎꯕꯗ ꯑꯗꯨꯒꯗꯨ ꯂꯩꯔꯤ ꯍꯧꯖꯤꯛꯐꯥꯎ
ꯑꯗꯨ ꯂꯩꯔꯤꯕ
ꯂꯥꯏꯔꯤ ꯌꯣꯠꯀꯤ ꯏꯁꯇꯤꯗꯣ ꯑꯗꯨ ꯃꯔꯛ ꯑꯃ ꯇꯛꯅꯔꯝꯕꯅꯦꯕ ꯃꯩ ꯇꯥꯡꯒ ꯍꯥꯞꯄ
ꯎꯝ ꯍꯩꯇ꯭ꯔꯗꯤ ꯃꯩꯇꯥꯟꯒꯁꯦ ꯄꯨꯡꯆꯥꯏ ꯆꯥꯏꯔ ꯌꯥꯎꯕꯒ ꯌꯥꯎꯖꯥꯠꯅꯦ ꯉ
ꯎꯝ ꯑꯗꯣ ꯑꯩꯈꯣꯏꯅꯗꯤ ꯈꯨꯠꯂꯣꯏꯗ꯭ꯔꯦꯗꯅ ꯑꯩꯈꯣꯏꯅ ꯇꯧꯕꯗꯤ ꯁꯨꯝ ꯁꯤꯖꯤꯟꯅꯗ꯭ꯔꯕꯅꯤꯅ ꯍꯧꯖꯤꯛꯇꯤ ꯁꯤꯖꯤꯟꯅꯗ꯭ꯔꯤꯗ ꯀꯣꯟꯍꯤꯡ ꯀꯥꯔꯒ ꯑꯗꯨꯝ ꯂꯩꯔꯕꯅꯤ ꯅꯨꯡꯁꯤ ꯑꯩꯅ ꯅꯣꯡꯃ ꯐꯣꯇꯣꯟ ꯑꯃ ꯊꯝꯈꯤꯕꯅꯦ ꯀꯛꯈ꯭ꯔꯕ ꯀꯛꯇ꯭ꯔꯤꯕ ꯈꯪꯗꯦ
ꯎꯝ ꯍꯩꯁ ꯋꯥꯏ ꯉꯝꯗꯦ ꯑꯗꯣ ꯀꯩꯅꯣꯗꯤ ꯋꯥꯠꯂꯤꯀꯣ ꯆꯥꯛ ꯆꯥꯕꯒꯤ ꯇꯥꯏꯃꯤꯡꯅꯤ ꯉꯥꯏꯍꯥꯛ ꯋꯥꯠꯂꯤꯕ
ꯆꯥꯛ ꯆꯁꯦꯅ ꯀꯧꯔꯛꯑꯦꯕ ꯑꯃꯨꯛ ꯆꯥꯛꯆꯥꯕꯩ ꯇꯥꯏꯃꯤꯡ ꯋꯥꯠ ꯄ ꯅꯠꯇꯦ
ꯑꯗꯨ ꯀꯩꯅꯣ ꯇꯧꯔꯒ
ꯉꯁꯤꯁꯦ ꯄꯨꯡ ꯀꯌꯥ ꯇꯥꯔꯒꯦ ꯈꯔꯗꯤ ꯉꯜꯂꯦ ꯑꯦ ꯇꯥ ꯚꯥꯔꯣ ꯇꯥꯗꯣꯔꯦꯍꯦ
ꯄꯨꯡ ꯕꯥꯔꯣ ꯃꯈꯥꯏꯗ ꯕꯥꯔꯣ ꯃꯈꯥꯏ ꯑꯗꯥꯏꯗ ꯆꯥꯎ ꯀꯩꯅꯣ ꯅꯪ ꯉꯁꯥꯏ ꯑꯌꯨꯛꯇ ꯀꯩꯀꯩꯅꯣ ꯌꯥꯝ ꯆꯠꯁꯤꯜꯂꯨꯔꯦ ꯍꯥꯏꯗꯥꯏꯅꯦ
ꯎꯝ ꯑꯗꯣ ꯑꯩꯈꯣꯏꯒꯤ ꯆꯥꯛꯇꯣ ꯄꯨꯂꯞ ꯄꯨꯂꯞ ꯆꯥꯕꯒꯤ ꯍꯩꯅꯕꯤ ꯑꯃ ꯂꯩꯕꯗꯣ ꯑꯗꯨꯒꯤꯅꯦ ꯑꯗꯨ ꯆꯥꯔꯁꯨ ꯑꯩ ꯌꯥꯝ ꯆꯥꯔꯔꯣꯏꯗ ꯍꯣꯔꯦꯟꯅꯨꯡꯗꯤꯟ ꯆꯔꯥ ꯋꯥꯅꯤꯡꯉꯛꯀꯥꯟꯅ ꯈꯔ ꯋꯥꯠꯂꯣꯅꯦ ꯍꯧꯖꯤꯛꯀꯥꯟꯗꯤ ꯋꯥꯟꯕ ꯋꯥꯅꯤꯡꯗ꯭ꯔꯦꯗ ꯑꯔꯥꯝ ꯈꯧꯔꯥꯡꯕꯁꯦ ꯏꯊꯨꯡꯉꯥꯏꯅ ꯄꯣꯛꯇꯦꯕ ꯅꯨꯡꯊꯤꯟꯗꯒ ꯑꯦ
ꯍ
ꯑꯣ ꯐꯔꯦ ꯑꯗꯣ ꯑꯩꯁꯦ ꯆꯥꯛ ꯆꯥꯕꯒꯤꯁꯨ ꯀꯧꯖꯨ ꯀꯧꯔꯛꯑꯦꯕꯀꯣ ꯑꯩ ꯑꯩꯒꯤ ꯆꯐꯝ ꯊꯣꯛꯄ ꯎꯝ ꯈꯔ ꯆꯥꯔꯨꯕ ꯊꯝꯃ